ꯀ
ꯍꯥꯎ
ꯑ ꯃꯤꯃꯤ ꯗꯥꯡꯒꯦ ꯆ ꯍꯥꯏ ꯏꯁꯤꯡꯒ ꯎꯅꯕꯤꯔꯕꯣ
ꯎꯅꯥꯔꯦ ꯅꯗꯤ ꯆꯂ ꯥꯎ
ꯆꯥꯔꯦ ꯏꯆꯦ ꯀꯩ ꯌꯦꯟꯁꯥꯡ ꯆꯥꯕꯤꯔꯒꯦ ꯉꯁꯤ
ꯑꯩꯗꯤ ꯉꯁꯤ ꯁꯣꯏꯕꯨꯡ ꯑꯃ ꯏꯔꯣꯜꯂꯒ ꯉꯥ ꯑꯃ ꯇꯥꯎꯔꯒ ꯆꯥꯔꯦ
ꯑꯁ ꯌꯥꯝꯅ ꯍꯥꯎꯋꯦ ꯌꯦꯟꯁꯥꯡꯅꯦ ꯑꯗꯨꯗꯤ
ꯎꯝ ꯌꯥꯝ ꯍꯥꯎꯋꯤ ꯏꯅꯥꯎꯗꯤ ꯀꯩ ꯌꯦꯟꯁꯥꯡ ꯆꯥꯔꯕ
ꯑꯩꯈꯣꯏꯒꯤꯗꯤ ꯉꯁꯤ ꯁꯧꯒꯔꯤ ꯑꯃ ꯊꯣꯡꯖꯤꯜꯂꯦ ꯑꯗꯨꯗꯨꯒ ꯀꯥꯡꯉꯧ ꯑꯃ ꯉꯧꯔꯒ ꯑꯗꯨꯝ ꯆꯥꯈ꯭ꯔꯦ ꯅꯨꯃꯤꯗꯥꯡꯒ ꯑꯣꯏꯕꯅꯤꯅ ꯈꯔ ꯆꯝꯕ ꯑꯌꯥꯡꯕ ꯑꯃ ꯑꯗꯨꯝ ꯆꯥꯥꯁꯟꯈ꯭ꯔꯦ
ꯎꯝ ꯑꯗꯨꯅ ꯐꯩ ꯃꯦꯒꯥꯂꯦꯟꯒꯤ ꯏꯟꯁꯥꯡ ꯌꯥꯝ ꯍꯥꯎꯕ ꯃꯊꯦꯜꯅꯤ
ꯃꯥꯅꯦ ꯏꯆꯦ ꯑꯗꯣ ꯏꯆꯦꯕꯨ ꯍꯧꯖꯤꯛ ꯀꯩꯗꯧꯕꯤꯔꯝꯃꯤꯅꯣ
ꯆꯥꯛ ꯊꯣꯛꯂꯛꯄꯒꯤ ꯐꯃꯨꯡꯗ ꯍꯦꯛꯆꯟꯕ ꯅꯨꯡꯉꯥꯏꯇꯦꯅ ꯋꯥꯛꯀꯤꯡ ꯉꯁꯨꯝ ꯊꯣꯛꯂꯛꯄꯅꯤꯗ
ꯑꯣ ꯌꯥꯝ ꯐꯩꯌꯦ ꯑꯗꯨꯗꯤ ꯑꯩꯁꯨ ꯆꯥꯛ ꯇꯣꯛꯄꯒ ꯂꯨꯝꯁꯤꯟꯕꯗ ꯅꯨꯡꯉꯥꯏꯇꯦꯅ ꯊꯣꯡꯀꯥꯟꯗ ꯀꯥꯐꯩ ꯀꯥꯐꯩ ꯆꯠꯂꯝꯃꯤꯅꯦ ꯑꯣ ꯑꯩ ꯏꯆꯦ ꯏꯆꯦ ꯑ ꯀꯣꯏ ꯏꯦ ꯋꯥꯔꯤ ꯁꯥꯟꯅꯗꯕ ꯑꯗꯨꯗꯨ ꯋꯥꯔꯤ ꯁꯥꯟꯅꯕꯒꯤ ꯃꯇꯝꯁꯤꯁꯨ ꯑꯩꯈꯣꯏꯁꯨ ꯊꯕꯛ ꯂꯣꯏꯅ ꯇꯧꯅꯔꯒ ꯂꯩꯕꯅꯤꯅ ꯑꯌꯨꯛ ꯅꯨꯡꯊꯤꯜꯒꯤ ꯃꯇꯝꯗꯗꯤ ꯐꯪꯗꯕꯅꯤꯅ ꯅꯨꯃꯤꯗꯥꯡꯁꯤ ꯑꯇ ꯍꯥꯡꯉꯝꯒꯅꯤ ꯑꯗꯨꯅ ꯏꯆꯦꯗ ꯐꯣꯟꯗ ꯇꯧꯖꯔꯛꯏꯅꯦ
ꯍꯣꯏꯅꯦ ꯊꯕꯛ ꯉꯥꯏꯍꯥꯛ ꯁꯪꯕꯗ ꯏꯆꯤꯤꯟꯜ ꯏꯅꯥꯎ ꯋꯥꯔꯤ ꯁꯥꯟꯅꯕꯁꯤ ꯁꯤꯁꯨ ꯅꯨꯡꯉꯥꯏꯕ ꯄ ꯈꯔ ꯑꯃꯅꯤ
ꯏꯆꯦꯕꯨ ꯁꯀꯨꯜ ꯑꯃ ꯄꯨꯕꯤꯕꯗꯨꯕꯨ ꯀꯃꯥꯏ ꯀꯃꯥꯏ ꯇꯧꯕꯤꯔꯤꯒꯦ ꯑꯗꯨꯝ ꯀꯥꯕꯤꯔꯤꯕ꯭ꯔꯣ ꯂꯦꯞꯇꯅ
ꯁ꯭ꯀꯨꯜꯗꯤ ꯑꯗꯨꯝ ꯀꯥꯔꯤ ꯌꯥꯝ ꯅꯨꯡꯉꯥꯏ ꯑꯉꯥꯡꯁꯤꯡꯒ ꯂꯣꯏꯅꯕ ꯁꯤꯁꯨ ꯅꯨꯡꯉꯥꯏꯕ ꯃꯈꯜ ꯃꯊꯦꯜ ꯑꯃꯅꯤ
ꯍꯣꯏ ꯏꯆꯦ ꯑꯗꯨꯗꯤ ꯆꯦꯁꯨ ꯍꯧꯖꯤꯛꯇꯤ ꯑꯣꯖꯥꯗ ꯑꯣꯏꯔꯕꯅꯤꯅ ꯑꯉꯥꯡꯁꯤꯡꯒ ꯂꯣꯏꯅꯕ ꯈꯣꯠꯄ ꯑꯗꯨꯝ ꯍꯦꯟꯅ ꯑꯗꯨꯝ ꯍꯥꯏꯗꯤ ꯑꯉꯥꯡꯁꯤꯡꯒ ꯂꯣꯏꯅ ꯇꯤꯟꯅꯕꯗꯣ ꯑꯗꯨꯝ ꯍꯩꯅꯕꯤꯔꯝꯃꯅꯤ
ꯍꯩꯅꯩ ꯍꯥꯟꯅꯗꯤ ꯍꯩꯅꯔꯝꯗꯦ ꯑꯗꯣ ꯍꯧꯖꯤꯛꯇꯤ ꯃꯣꯏ ꯁ꯭ꯀꯨꯜꯁꯦ ꯃꯣꯏ ꯎꯅꯔꯒꯅ ꯍꯦꯟꯅ ꯑꯩꯉꯣꯟꯗ ꯅꯨꯡꯉꯥꯏꯇꯕ ꯇꯦꯟꯁꯟ ꯃꯌꯥꯝ ꯂꯩꯔꯝꯕ ꯑꯣꯏꯔꯁꯨ ꯑꯉꯥꯡꯁꯤꯡꯗꯨꯗ ꯂꯣꯏꯅ ꯀꯥꯎꯊꯣꯛꯄ ꯉꯝꯅꯩ ꯍꯧꯖꯤꯛꯇꯤ ꯀ
ꯑꯣ ꯑꯗꯣ ꯏꯆꯦ ꯉꯍꯥꯟ ꯅꯣꯡ ꯃꯥꯃ ꯏꯆꯦꯍꯣꯏꯒꯤ ꯑꯩꯈꯣꯏ ꯌꯦꯉꯧꯕꯤ ꯑꯃ ꯂꯩꯕꯗꯣ
ꯑꯥ
ꯑꯗꯨꯗꯣ ꯒꯥꯔꯤꯅ ꯊꯦꯡꯉꯝꯃꯦꯅ ꯍꯥꯏꯐꯦꯠ ꯄꯥꯎ ꯑꯃ ꯇꯥꯖꯈꯤꯕ ꯑꯗꯨꯕꯨ ꯀꯃꯥꯏꯅ ꯇꯧꯔꯒꯦ ꯃꯥꯗꯨꯕꯨ ꯐꯈ꯭ꯔꯕ꯭ꯔꯥ ꯅꯠꯇ꯭ꯔꯒ ꯁꯣꯛꯄꯒꯤ ꯑꯣꯏꯁꯟꯗꯕꯤꯗ ꯂꯩꯔꯤꯕ꯭ꯔꯣ
ꯃꯍꯥꯛꯁꯦ ꯒꯥꯔꯤ ꯃꯥꯁꯦ ꯒꯥꯔꯤ ꯂꯥꯟꯊꯣꯛꯀꯦ ꯇꯧꯕꯗ ꯀꯥꯔ ꯑꯃꯨꯕ ꯑꯃꯗꯁꯨ ꯊꯝꯕꯅꯦ ꯃꯥꯁꯦ ꯑꯗꯣ ꯃꯥꯁꯦ ꯍꯧꯖꯤꯛ ꯀꯩꯁꯨ ꯆꯨꯗꯧꯕꯕꯨꯗꯤ ꯇꯧꯗ꯭ꯔꯦ ꯃꯈꯣꯡꯗꯣ ꯈꯤꯇꯪ ꯁꯣꯛꯄꯒꯤ ꯑꯣꯏꯁꯟꯕ ꯈꯤꯇꯪ ꯋꯥꯠꯂꯤ ꯑꯗꯨꯕꯨ ꯆꯠꯄ ꯈꯣꯠꯄꯗꯤ ꯀꯩꯁꯨꯝ ꯇꯧꯗ꯭ꯔꯦ
ꯑꯣ ꯏꯆꯦ ꯑꯗꯨꯗꯤ ꯑꯩꯈꯣꯏꯒꯤ ꯍꯨꯏ ꯑꯃ ꯂꯩꯕꯗꯣ ꯑꯃꯨꯕ ꯑꯃ ꯑ ꯑꯗꯨ ꯑꯗꯨ ꯁꯨ ꯍꯥꯏꯗꯤ ꯉꯥꯏꯍꯥꯛ ꯑꯃꯨꯛ ꯃꯥꯁꯨ ꯁꯣꯔꯣꯛꯇ ꯊꯣꯛꯄꯗꯨꯗ ꯁꯣꯛꯇꯅ ꯌꯥꯝ ꯀꯨꯏꯅ ꯅꯥꯔꯒ ꯂꯩꯔꯝꯃꯦꯕ ꯑꯗꯨꯗ ꯑꯩꯈꯣꯏꯒꯤ ꯑꯗꯥꯏꯗ ꯂꯩꯕ ꯑꯩꯈꯣꯏ ꯁꯥ ꯉꯥꯒꯤ ꯌꯦꯡꯕ ꯗꯣꯛ ꯇꯔ ꯍꯥꯏꯇꯥꯔꯦꯀꯣ ꯑꯗꯨꯅ ꯑꯗꯨꯝ ꯑꯩꯈꯣꯏ ꯕꯕꯥꯒꯁꯨ ꯑꯗꯨꯝ ꯈꯪꯅꯕ ꯑꯗꯨꯗꯨꯅ ꯌꯦꯡꯉꯒ ꯌꯥꯝ ꯊꯨꯅ ꯐꯕ ꯉꯝꯈꯤꯕ ꯑꯗꯨꯗ ꯏꯆꯦ ꯍꯥꯏꯗꯤ ꯁꯨꯝ ꯍꯧꯖꯤꯛꯄꯨꯗꯤ ꯑꯗꯨꯝ ꯌꯦꯡꯗꯅ ꯈꯣꯠꯇꯅ ꯈꯔ ꯑꯣꯏꯁꯟꯕꯕꯨ ꯤ ꯍꯧꯔꯦ ꯍꯥꯏꯕꯅꯤꯅ ꯌꯥꯔꯦ ꯑꯗꯣ ꯁꯨꯝ ꯏꯆꯦꯍꯣꯏ ꯗꯣꯛꯇꯔ ꯀꯩꯀꯥ ꯁꯥ ꯉꯥꯒꯤ ꯑꯣꯏꯕꯗꯣ ꯁꯨꯝ ꯀꯩꯅꯣ ꯇꯧꯕꯤꯗ꯭ꯔꯒꯗꯤ ꯑꯩꯅ ꯍꯧꯖꯤꯛꯀꯤ ꯁꯥ ꯉꯥꯒꯤ ꯗꯣꯛꯇꯔꯗꯣ ꯌꯦꯡꯍꯟꯖꯅꯤꯡꯕ ꯍꯥꯏꯇꯥꯔꯦ ꯑꯗꯨꯗꯨ ꯁꯨꯝ ꯍꯧꯗꯣꯛꯆꯔꯛꯄꯅꯤꯗ
ꯑꯣ ꯑꯩꯈꯣꯏꯒꯤ ꯑꯩꯈꯣꯏꯒꯤꯁꯨ ꯈꯪꯅꯕ ꯚꯦꯇꯤꯅꯔꯤ ꯗꯣꯛꯇꯔ ꯑꯃ ꯂꯩꯌꯦ ꯃꯥꯅ ꯂꯥꯛꯑꯒ ꯐꯖꯅ ꯌꯦꯡꯕꯤ ꯑ ꯃꯥ ꯃꯥꯁꯨ ꯑꯗꯨꯝ ꯍꯨꯏꯒꯤꯗꯗꯤ ꯊꯣꯏꯗꯣꯛ ꯍꯦꯟꯗꯣꯛꯅ ꯈꯪ ꯍꯥꯏꯔꯕ ꯗꯣꯛꯇꯔ ꯑꯃꯅꯤ ꯑꯗꯨꯗꯨꯅ ꯃꯥꯁꯨ ꯀꯧꯔꯒ ꯑꯗꯨꯝ ꯌꯦꯡꯍꯂ° ꯑꯗꯣ ꯏꯅꯥꯈꯣꯏꯒꯤ ꯚꯦꯇꯅꯔꯤ ꯗꯣꯛꯇꯔ ꯑꯃ ꯂꯩ ꯍꯥꯏꯕꯗꯣ ꯑꯗꯨꯁꯨ ꯀꯣꯟꯅ ꯃꯇꯥꯡ ꯆꯥꯕ ꯑꯃꯗ ꯍꯨꯏꯒꯤ ꯃꯣꯏꯒꯤ ꯔꯦꯕꯤꯁꯀꯤ ꯍꯤꯗꯥꯛ ꯀꯥꯞꯄꯌꯨ ꯈꯣꯠꯄꯌꯨ ꯑꯗꯨꯒꯨꯝꯕ ꯇꯧꯔꯛꯑꯀꯥꯟꯗ ꯑꯩ ꯄꯥꯎ ꯐꯥꯎꯖꯔꯛꯀꯦ ꯏꯅꯥꯎꯗ
ꯍꯣꯏ ꯍꯣꯏ ꯌꯥꯏ ꯏꯆꯦ ꯁꯨꯃꯥꯏꯅꯒ ꯏꯆꯤꯟ ꯏꯅꯥꯎ ꯋꯥꯔꯤ ꯁꯥꯟꯅꯗꯕꯁꯦ ꯀꯨꯏꯔꯦ ꯑꯗꯣ ꯏꯁꯥ ꯏꯁꯥꯒꯤ ꯏꯊꯧ ꯂꯩꯅꯕꯅꯤꯅ ꯏꯆꯦ ꯍꯣꯏꯒ ꯉꯥꯍꯥꯜ ꯋꯥꯏ ꯄꯤꯛꯏꯉꯩꯗꯗꯤ ꯂꯥꯛꯅꯗꯅ ꯑꯃꯅ ꯑꯃꯗ ꯇꯧꯗꯅ ꯆꯥꯃꯤꯟ ꯊꯛꯃꯤꯟꯅꯗꯅ ꯅꯨꯡꯉꯥꯏꯅ ꯍꯦꯛ ꯂꯩꯔꯝꯃꯤꯗꯣ ꯍꯧꯖꯤꯛꯇꯤ ꯆꯥꯎꯔꯛꯑꯕꯅꯤꯅ ꯃꯥꯒꯤ ꯃꯥꯒꯤ ꯃꯊꯧ ꯆꯠꯅꯕꯗ ꯑꯃꯠꯇ ꯄꯨꯟꯕ ꯐꯪꯗ꯭ꯔꯦ ꯇꯧꯔꯤꯁꯦ
ꯑꯗꯨꯅꯦ ꯃꯇꯝꯒꯤ ꯑꯍꯣꯡꯕ ꯍꯥꯏꯕꯁꯦ ꯍꯥꯟꯅꯗꯤ ꯑꯩꯈꯣꯏ ꯃꯁꯦꯟ ꯄꯨꯂꯞ ꯄꯨꯂꯞ ꯆꯥꯃꯤꯟꯅꯗꯅ ꯇꯨꯔꯦꯟꯗ ꯏꯔꯣꯏꯃꯤꯟꯅꯕ ꯏꯁꯤꯡ ꯁꯣꯛꯃꯤꯟꯅꯕ ꯍꯧꯖꯤꯛꯀꯤ ꯈꯤꯇꯪꯗꯗꯤ ꯒꯨꯍꯥꯒ ꯎꯕ ꯐꯪꯗ꯭ꯔꯦꯀꯣ
ꯍꯣꯏ ꯍꯧꯖꯤꯛꯀꯤꯗꯤ
ꯑꯣ ꯑꯩꯈꯣꯏꯒꯤ ꯃꯇꯝꯗꯗꯤ ꯑꯩꯈꯣꯏꯒꯤ ꯃꯇꯝꯗꯗꯤ
ꯍꯥꯏꯕꯤꯌꯨ ꯍꯥꯏꯕꯤꯌꯨꯁꯦ
ꯑꯩ ꯍꯥꯟꯅ ꯍꯥꯏꯖꯒꯦ ꯑꯩꯈꯣꯏꯅꯥꯟ ꯍꯥꯟꯅ ꯍꯥꯏꯗꯤ ꯑꯩꯈꯣꯏꯅ ꯄꯤꯛꯂꯤꯉꯩ ꯃꯇꯝꯗ ꯀꯣꯣꯟ ꯃꯆꯥ ꯃꯆꯥꯒ ꯄꯨꯔꯒ ꯒꯨꯍꯥꯗꯒꯤ ꯏꯁꯤꯡ ꯀꯟꯕꯗꯣ ꯍꯧꯖꯤꯛ ꯃꯇꯝꯒꯤ ꯑꯉꯥꯡꯁꯤꯡꯗꯨꯗꯗꯤ ꯑꯃꯇ ꯎꯕ ꯐꯪꯗ꯭ꯔꯦ ꯑꯩꯒꯤ ꯋꯥꯈꯜꯗꯗꯤ
ꯑꯗꯨꯅꯦ ꯏꯆꯦ ꯍꯧꯖꯤꯛꯀꯥꯟꯒꯤ ꯑꯉꯥꯡꯁꯤꯡꯁꯤꯗꯤ ꯑꯩꯈꯣꯏꯅ ꯉꯍꯥꯟꯋꯥꯏ ꯂꯩꯔꯛꯄ ꯄꯨꯟꯁꯤ ꯃꯔꯦꯟꯗꯨꯒ ꯌꯥꯝꯅ ꯈꯦꯅꯔꯦꯗ
ꯍꯧꯖꯤꯛꯀꯥꯟꯗꯤ ꯎꯝ ꯍꯧꯖꯤꯛꯀꯥꯟꯗꯤ ꯊꯥꯏꯅ ꯍꯥꯏꯗꯤ ꯃꯃꯥ ꯃꯄꯥꯈꯩꯁꯤꯅ ꯀꯩꯅꯣꯗ ꯃꯄꯥꯟꯗ ꯂꯝꯄꯥꯛ ꯇ ꯀꯩꯗ ꯁꯥꯟꯅꯔꯝꯕꯗꯨꯣ ꯆꯩ ꯑꯃ ꯄꯥꯏꯔꯒ ꯀꯧꯁꯟꯅꯔꯝꯃꯤ ꯐꯨ ꯆꯩꯗꯅ ꯌꯨꯝꯗ ꯂꯩꯌꯣꯅ ꯍꯧꯖꯤꯛ ꯃꯇꯝꯒꯤ ꯑꯉꯥꯡꯈꯩꯁꯤ ꯐꯣꯟꯗ ꯑꯦꯗꯤꯛ ꯑꯣꯏꯗꯨꯅ ꯌꯨꯝꯗ ꯐꯣꯟ ꯑꯗꯨꯝ ꯌꯦꯡꯕꯗꯒꯤ ꯍꯧꯖꯤꯛꯀꯥꯟꯗ ꯃꯃꯥ ꯃꯄꯥꯈꯩꯁꯤꯅ ꯃꯄꯥꯟꯗ ꯂꯝꯄꯥꯛꯇ ꯃꯃꯥꯟꯅꯕꯈꯩꯒ ꯁꯥꯟꯅꯃꯤꯟꯅ ꯆꯣꯅ ꯆꯤꯡꯊꯣꯛꯅꯕ ꯃꯇꯝ ꯑꯣꯏꯔꯦ ꯍꯧꯖꯤꯛꯁꯦ
ꯃꯥꯅꯦ ꯃꯥꯅꯦ ꯌꯥꯝ ꯆꯨꯝꯃꯦ ꯏꯆꯦ ꯑꯗꯣ ꯑꯩꯁꯦ ꯏꯆꯦꯗ ꯀꯩꯅꯣꯝꯇꯒ ꯍꯪꯖꯒꯦ ꯇꯧꯕꯅꯦ
ꯎꯝ ꯍꯪꯉꯣ
ꯏꯆꯦ ꯑꯩꯈꯣꯏꯒꯤ ꯊꯣꯡꯒꯥꯟꯗ ꯇꯔꯦꯟ ꯄꯥꯝꯕꯤ ꯑꯃ ꯑꯩꯅ ꯉꯥꯏꯍꯥꯥꯛꯃꯨꯛ ꯂꯥꯛꯄꯗ ꯎꯖꯔꯛꯑꯦꯕ ꯑꯗꯨꯗꯣ ꯑꯩ ꯑꯩꯈꯣꯏ ꯏꯁꯥꯁꯤꯁꯨ ꯇꯔꯦꯟꯁꯦ ꯑꯃꯠꯇ ꯍꯧꯗꯕ ꯑꯗꯨꯗ ꯅꯅꯥꯎꯁꯦ ꯆꯥꯔ ꯑꯃꯇꯪ ꯄꯥꯝꯖꯕ
ꯌꯥꯦ ꯏꯅ ꯎꯅ ꯂꯥꯛꯅꯤꯡꯕ ꯃꯇꯝ ꯑꯃꯗ ꯂꯥꯛꯑꯒ ꯍꯦꯛꯇ ꯂꯧ
ꯑꯣ ꯆꯥꯔ ꯑꯅꯧꯕ ꯆꯣꯡꯕ ꯀꯥꯟꯗ ꯏꯆꯦꯅ ꯑꯩꯉꯣꯟꯗ ꯍꯥꯏꯐꯦꯠ ꯄꯥꯎ ꯑꯃ ꯄꯤꯕꯤꯔꯛꯑꯣ ꯑꯗꯨꯗ ꯑꯗꯨ ꯎꯒꯅꯅꯥ ꯍꯦꯛꯇ ꯑꯇ ꯂꯥꯛꯆꯒꯦ ꯑꯗꯨꯗꯨꯒ ꯏꯆꯦꯗꯒꯤ ꯑꯗꯨꯝ ꯂꯧꯖꯔꯒꯦ
ꯍꯣꯏ ꯍꯣꯏ ꯌꯥꯏꯑꯦ ꯏꯅꯥꯎꯅ ꯃꯇꯝ ꯁꯪꯕꯗꯨꯁꯨ ꯍꯥꯏꯕꯤꯔꯛꯑꯣ ꯑꯩꯅꯁꯨ ꯑꯩꯒꯤ ꯑꯩꯒꯤ ꯇꯥꯏꯔꯦꯝ ꯄꯥꯝꯕꯤꯁꯦ ꯑꯅꯧꯕ ꯆꯥꯔ ꯆꯣꯡꯉꯀꯥꯟꯗ ꯏꯅꯥꯎꯛꯇ ꯍꯥꯏꯖꯔꯛꯑꯒꯦ
ꯏꯆꯦꯗꯣ ꯏꯆꯦꯍꯣꯏꯒꯤ ꯅꯥꯀꯟꯗ ꯏꯆꯦꯍꯣꯏꯒꯤ ꯏꯅꯥꯎꯅꯨꯄꯤ ꯑꯃ ꯂꯩꯕꯗꯣ
ꯑ
ꯃꯥꯗꯣ ꯅꯍꯥꯟ ꯃꯨꯛ ꯀꯦꯕꯒꯤ ꯃꯦꯀꯞꯀꯤ ꯑꯃ ꯇꯝꯃꯦꯅ ꯇꯥꯖꯈꯤꯕꯀꯣ ꯑꯗꯨꯗꯣ ꯃꯥꯗꯣ ꯇꯝꯈꯤꯕꯗꯣ ꯂꯣꯏꯕꯤꯔꯕ ꯂꯣꯏꯔꯒꯗꯤ ꯑꯩꯈꯣꯏꯒꯤꯣ ꯂꯨꯍꯣꯡ ꯈꯣꯡꯗꯣꯡꯕ ꯂꯩꯔꯛꯄꯁꯤꯡꯁꯦ ꯁꯤꯗ ꯑꯗꯨꯝ ꯑꯩꯈꯣꯏ ꯈꯪꯅ ꯆꯥꯟꯅꯕ ꯃꯁꯦꯟꯁꯤꯅ ꯇꯧꯔꯒꯗꯤ ꯍꯦꯛ ꯅꯨꯡꯉꯥꯏꯗꯅ ꯑꯗ ꯑꯗꯨ ꯅ ꯀꯨꯃꯥꯏꯅ ꯇꯧꯈ꯭ꯔꯒꯦ ꯃꯥꯕꯨ
ꯃꯥꯁꯨ ꯇꯝꯕꯕꯨꯗꯤ ꯀꯣꯔꯁꯄꯨꯗꯤ ꯂꯣꯏꯁꯤꯟꯈ꯭ꯔꯕꯅꯦ ꯑꯗꯨꯗ ꯃꯍꯥꯛ ꯀꯦꯕꯨꯗꯤ ꯑꯗꯨꯝ ꯃꯌꯥꯝ ꯍꯧꯖꯤꯛꯀꯥꯟ ꯈꯦꯅꯔꯤꯕ ꯃꯑꯣꯡꯁꯦ ꯁꯤꯗ ꯑꯗꯨꯝ ꯅꯥꯅꯒꯦ ꯉꯝ ꯑꯗꯨꯕꯨ ꯃꯥꯒꯤ ꯃꯦꯀꯞ ꯀꯩ ꯍꯥꯏꯇꯥꯔꯦ ꯃꯄꯣꯠ ꯃꯆꯩ ꯈꯔ ꯋꯥꯠꯄꯅ ꯃꯔꯝ ꯑꯣꯏꯔꯒ ꯃꯥꯗꯣ ꯍꯧꯖꯤꯛꯄꯨꯗꯤ ꯀꯦꯕ ꯆꯠꯇ꯭ꯔꯤ ꯑ ꯀꯩꯒꯨꯝꯕ ꯏꯅꯥ ꯍꯣꯏꯒꯤ ꯀꯅꯤꯡ ꯄꯨꯅꯤꯡꯕ ꯂꯩꯔꯁꯨ ꯑꯗꯨꯝ ꯃꯥꯒꯤ ꯍꯧꯖꯤꯛ ꯍꯧꯖꯤꯛ ꯂꯩꯔꯤꯕ ꯄꯣꯠ ꯆꯩꯁꯤꯡꯗꯨꯅ ꯑꯗꯨꯝ ꯀꯦꯕꯗ ꯑꯗꯨꯝ ꯌꯥꯅꯤꯗꯥꯏ
ꯑꯣ ꯑꯗꯨꯗꯤ ꯏꯆꯦ ꯃꯊꯪꯗ ꯑꯩꯈꯣꯏ ꯊꯧꯗꯣꯛ ꯋꯥꯊꯣꯛ ꯑꯃ ꯂꯨꯍꯣꯡ ꯀꯩꯗꯣꯡꯕ ꯑꯃ ꯂꯩꯔꯛꯄ ꯀꯥꯟꯗ ꯑꯩꯈꯣꯏꯅ ꯑꯗꯨꯝ ꯍꯥꯏꯖꯔꯛꯑꯒꯦ ꯏꯆꯦꯗ ꯑꯗꯨꯒ ꯎꯝ ꯑꯗꯨꯒ ꯏꯆꯦꯒ ꯑꯗꯨꯝ ꯂꯣꯏꯅꯕꯤꯔꯒ ꯂꯥꯛꯑꯁꯨ ꯌꯥꯔꯦ ꯍꯥꯏꯗꯤ ꯃꯥꯅ ꯑꯍꯥꯟꯕ ꯑꯩꯈꯣꯏꯔꯣꯝꯗ ꯂꯥꯛꯄ ꯑꯣꯏꯕꯅꯤꯅ ꯏꯀꯥꯏꯕ ꯀꯩꯗꯧꯕ ꯌꯥꯎꯔꯝꯃꯁꯨ ꯀꯣ
ꯍꯣꯏ ꯌꯥꯏꯌꯦ ꯏꯅꯥꯎ ꯑꯩꯁꯨꯦ ꯅꯣꯏꯗ ꯂꯥꯛꯇꯕ ꯌꯥꯝꯅ ꯀꯨꯏꯔꯦ ꯑꯗꯨꯗꯨꯅ ꯅꯣꯏꯗ ꯂꯥꯛꯄ ꯑꯣꯏꯅ ꯑꯣꯏꯅ ꯃꯥꯒ ꯂꯥꯛꯃꯤꯟꯅꯔꯒ ꯄꯥꯎꯗ ꯑꯣꯏꯅ ꯐꯥꯎꯅꯔꯁꯤ
ꯌꯥꯏꯌꯦ ꯌꯥꯏꯌꯦ ꯏꯆꯦ ꯑꯗꯨꯒ ꯏꯆꯦꯅ ꯌꯥꯝꯅ ꯄꯥꯝꯖꯕ ꯀꯩꯅꯣꯗꯣ ꯇꯨꯅꯤꯡꯀꯣꯛꯇꯣ
ꯑꯥ
ꯑꯗꯨꯒꯤ ꯃꯔꯣꯏꯗꯨꯁꯨ ꯑꯩꯈꯣꯏꯗ ꯍꯟꯗꯛ ꯌꯥꯝꯅ ꯐꯩꯌꯦ ꯑꯗꯨꯁꯨ ꯏꯆꯦꯅ ꯂꯥꯛꯄ ꯀꯥꯟꯗ ꯑꯗꯨꯝ ꯆꯔꯥ ꯑꯃ ꯑꯅꯤꯗꯤ ꯑꯗꯨꯝ ꯅꯅꯥꯎꯗꯒꯤ ꯑꯗꯨꯝ ꯄꯨꯕꯤꯈꯤꯕ ꯌꯥꯅꯤ
ꯑꯁ ꯏꯟꯊꯣꯛꯅ ꯅꯨꯡꯉꯥꯏꯔꯦꯗ ꯑꯩꯗꯤ ꯍꯣꯏ ꯍꯣꯏ ꯌꯥꯏꯑꯦ ꯑꯩꯅ ꯂꯥꯛꯇꯧꯕ ꯅꯨꯃꯤꯠꯇꯨꯗ ꯆꯥꯔ ꯈꯔ ꯈꯔ ꯑꯗꯨꯝ ꯂꯧꯖꯈꯤꯌꯦꯦꯀꯣ
ꯍꯣꯏ ꯌꯥꯏꯌꯦ ꯏꯆꯦ ꯑꯗꯨꯗꯒꯤ ꯑꯩꯈꯣꯏꯒꯤ ꯍꯤꯡꯒꯣꯜꯗꯣ ꯍꯟꯗꯛꯇꯤ ꯎꯍꯩ ꯋꯥꯍꯩꯒ ꯅꯍꯥꯟꯋꯥꯏ ꯏꯃꯥꯅ ꯆꯍꯤ ꯈꯔꯒꯤ ꯃꯃꯥꯡꯗ ꯑꯗꯨꯝ ꯊꯥꯔꯛꯄꯁꯤꯡꯗꯣ ꯍꯟꯗꯛꯇꯤ ꯂꯣꯏꯅ ꯑꯗꯨꯝ ꯃꯍꯩꯅꯨꯡꯍꯩ ꯄꯥꯟꯗꯅ ꯑꯗꯨꯝ ꯌꯥꯝꯅ ꯐꯔꯦ ꯑꯗꯨꯁꯨ ꯑꯗꯨꯝ ꯏꯆꯦꯗ ꯑꯗꯨꯝ ꯍꯥꯞꯆꯕ ꯌꯥꯔꯅꯤꯅꯅ ꯑꯩꯈꯣꯏꯅ
ꯍꯣꯏ ꯍꯣꯏ ꯑꯗꯨꯗꯤꯅꯥ ꯏꯟꯅ ꯍꯦꯒ ꯗꯤ ꯏꯃꯨꯡꯗ ꯑꯅꯥ ꯑꯌꯦꯛ ꯕꯕꯥ ꯃꯃꯥ ꯑꯅꯥ ꯑꯌꯦꯛ ꯌꯥꯎꯗꯕ ꯅꯠꯇ꯭ꯔꯥ
ꯑꯥ ꯍꯧꯖꯤꯛꯐꯥꯎꯒꯤꯗꯤ ꯊꯣꯏꯗꯣꯛꯄꯗꯤ ꯌꯥꯎꯖꯗꯦ ꯑꯗꯣ ꯏꯆꯦꯍꯣꯏꯒꯤꯗꯤ ꯀꯩꯝꯇ ꯇꯧꯕꯤꯗꯕ꯭ꯔꯣ
ꯑꯁ ꯃꯤꯑꯣꯏꯕꯒꯤ ꯗꯁꯥ ꯍꯥꯏꯕꯁꯤꯦ ꯇꯝ ꯉꯝꯗꯦ ꯑꯩꯈꯣꯏꯒꯤ ꯍꯟꯗꯛ ꯏꯆꯦ ꯑꯃ ꯃꯍꯥꯛꯁꯦ ꯑꯁꯃꯥ ꯂꯥꯛꯄꯒꯤ ꯃꯥꯒꯤ ꯁꯤꯟꯗ꯭ꯔꯣꯡ ꯈꯔ ꯎꯠꯇꯅ ꯃꯁꯥꯁꯦ ꯌꯥꯝ ꯀꯟꯅ ꯉꯝꯗꯅ ꯂꯩ ꯍꯧꯖꯤꯛꯄꯨꯗꯤ ꯗꯣꯛꯇꯔꯅ ꯅꯔꯁꯈꯩꯅ ꯐꯖꯅ ꯌꯦꯡꯕꯤꯕꯗꯒꯤ ꯏꯝꯄ꯭ꯔꯨꯨꯞ ꯐꯖꯅ ꯂꯥꯛꯑꯦ ꯈꯔ ꯑꯗꯨꯝ ꯐꯔꯦ ꯍꯥꯏꯕ ꯇꯥꯔꯦ
ꯑꯣ ꯍꯣꯏ ꯏꯆꯦ ꯑꯗꯨꯗꯤ ꯏꯆꯦꯈꯣꯏꯒꯤ ꯏꯆꯦ ꯅꯥꯕꯗꯨꯁꯨ ꯑꯗꯨꯝ ꯑꯊꯨꯕ ꯃꯇꯝꯗ ꯐꯔꯛꯄ ꯑꯣꯏꯔꯖꯅꯨ ꯑꯗꯒꯤ ꯍꯧꯖꯤꯛꯇꯤ ꯑꯏꯪ ꯑꯁꯥꯒ ꯑꯣꯟꯅꯔꯛꯄꯒ ꯂꯣꯛ ꯂꯥꯏꯍꯧ ꯑꯗꯒꯤ ꯑꯅꯥ ꯑꯌꯦꯛꯁꯦ ꯑꯍꯟ ꯑꯉꯥꯡ ꯈꯥꯏꯗꯅ ꯌꯥꯝꯅ ꯇꯣꯏꯔꯦ ꯍꯥꯏꯇꯥꯔꯦ ꯑꯗꯨꯗꯨꯅ ꯏꯆꯦꯈꯣꯏꯁꯨ ꯑꯌꯨꯗꯤ ꯂꯩꯕ ꯃꯇꯝꯗ ꯌꯥꯝꯅ ꯆꯦꯛꯁꯤꯟꯅ ꯑꯗꯒꯤ ꯍꯩꯔꯥ ꯆꯥꯕ ꯃꯇꯝꯗ ꯑꯗꯒꯤ ꯑꯩꯈꯣꯏꯒꯤ ꯏꯁꯤꯡ ꯑꯣꯏꯔꯣ ꯆꯥꯕ ꯃꯇꯝꯗ ꯌꯥꯝꯅ ꯆꯦꯛꯁꯤꯟ ꯆꯦꯛꯁꯤꯟꯅ ꯂꯩꯕꯤꯌꯣ
ꯍꯣꯏ ꯏꯅꯥꯎ ꯏꯅꯥꯎꯅ ꯇꯥꯛꯄꯤꯔꯤꯕꯁꯦ ꯑꯐꯕ ꯄꯥꯎꯇꯥꯛꯅꯤ ꯑꯩꯅ ꯈꯟꯖꯩ ꯑꯗꯣ ꯍꯧꯖꯤꯛꯀꯥꯟꯗꯤ ꯅꯨꯡꯁꯥꯒꯤ ꯃꯩꯁꯥꯁꯦ ꯑꯗꯨꯛꯀꯤ ꯃꯇꯤꯛ ꯁꯥꯒꯠꯄꯅ ꯃꯔꯝ ꯑꯣꯏꯔꯒ ꯀꯩ ꯍꯥꯏꯕ ꯇꯥꯔꯦ ꯑꯌꯤꯡ ꯑꯄ ꯏꯁꯤꯡ ꯐ꯭ꯔꯤꯖꯇ ꯊꯝꯕ ꯑꯗꯒꯤ ꯑꯥꯏꯁ ꯀ꯭ꯔꯤꯝꯒꯨꯝꯕꯕꯁꯤ ꯁꯤ ꯆꯥꯕꯁꯤ ꯈ꯭ꯋꯥꯏꯗꯒꯤ ꯐꯠꯇꯕ ꯃꯈꯜ ꯑꯃ ꯆꯤꯟꯖꯥꯛ ꯃꯈꯜ ꯑꯃꯅꯤ ꯍꯥꯏꯕ ꯇꯥꯔꯦ
ꯃꯥꯅꯤ ꯃꯥꯅꯦ ꯏꯆꯦ ꯂꯣꯛꯀꯨꯝꯕ ꯀꯥꯟꯅꯅ ꯍꯥꯏꯗꯤ ꯇꯣꯏꯅ ꯊꯨꯡꯒꯟꯕ ꯑꯩꯈꯣꯏꯗꯗꯤ ꯃꯁꯤꯁꯦ ꯌꯥꯝꯅ ꯐꯠꯇꯕ ꯑꯃꯅꯤ
ꯑꯗꯨꯅꯦ ꯑꯩꯍꯥꯛ ꯏꯁꯥꯃꯛꯁꯨꯅꯦ ꯏꯅꯥꯎ ꯇꯣꯟꯁꯤꯟꯒꯤ ꯂꯥꯏꯅꯥꯁꯦ ꯂꯩꯕꯅꯤꯅꯅꯦ ꯀꯥꯂꯦꯟꯒꯤ ꯃꯩꯁꯥꯁꯤꯅꯒ ꯁꯥꯒꯠꯄꯒ ꯏꯁꯤꯡ ꯑꯏꯪ ꯏꯁꯤꯡꯕꯁꯨ ꯍꯦꯛ ꯊꯛꯅꯤꯡꯉꯤꯗꯣ ꯏꯁꯤꯡꯁꯦ ꯑꯗꯨꯅ ꯀꯥꯂꯦꯟ ꯍꯥꯏꯕꯁꯦ ꯌꯥꯝ ꯋꯥꯅ ꯈꯥꯉꯤ ꯆꯦꯗꯗꯤ